ꯑꯣ ꯁꯦꯡꯅ ꯞ ꯇꯥꯕ꯭ꯔ
ꯑꯥ ꯇꯥꯔꯦ ꯇꯥꯔꯦ
ꯀꯩꯗꯧꯔꯝꯃꯤꯅꯣ
ꯑꯩ ꯀꯩꯁꯨ ꯇꯧꯔꯝꯗꯦ ꯁꯨꯝ ꯐꯝꯃꯝꯕꯅꯦ
ꯑꯣ ꯀꯔꯤ ꯌꯦꯟꯁꯥꯡ ꯆꯥꯈ꯭ꯔꯒꯦ ꯉꯁꯤꯁꯤꯕꯣ
ꯎꯝ ꯉꯁꯤꯁꯦ ꯎꯠꯇꯤ ꯊꯣꯡꯕ ꯑꯣꯏꯅ ꯆꯥꯈ꯭ꯔꯦ ꯎꯇꯤ ꯑꯃꯒ ꯀꯥꯡꯍꯧ ꯑꯃꯒ ꯇꯧꯔꯒ ꯆꯥꯔꯦ ꯁꯤꯦꯗꯤ ꯀꯩꯗꯧꯔꯝꯃꯤꯅꯣ
ꯑꯩꯁꯨ ꯁꯨꯝ ꯐꯝꯃꯝꯕꯅꯦ ꯑꯩꯁꯦ ꯉꯁꯥꯏ ꯍꯥꯏꯁꯦ ꯊꯕꯛ ꯈꯔ ꯆꯠꯂꯨꯕ ꯑꯗꯨꯗꯒꯤ ꯑꯩꯁꯦ ꯍꯜꯂꯛꯑꯒ ꯋꯥꯗꯅ ꯉꯥꯛꯇꯪ ꯇꯨꯝꯃꯨꯔꯦ ꯑꯗꯨꯗꯨꯒ ꯍꯜꯂꯒ ꯐꯝꯃꯝꯕꯅꯤ ꯑꯁ ꯎꯇꯤ ꯊꯣꯡꯕꯗꯨꯗꯤ ꯍꯥꯎꯅꯍꯦ ꯎꯇꯤꯗꯨ ꯆꯥꯅꯤꯡ ꯆꯥꯅꯤꯡꯗꯅ ꯂꯩꯔꯝꯃꯤꯅꯤ ꯀꯔꯤ ꯃꯆꯨꯒꯤ ꯎꯇꯤꯅꯣ ꯊꯣꯡꯉꯤꯁꯦ ꯍꯥꯏꯗꯤ ꯎꯇꯤꯁꯤ ꯃꯈꯜ ꯑꯅꯤ ꯊꯣꯛꯏꯗꯅ ꯑꯁꯪꯕ ꯎꯇꯤ ꯑꯃ ꯃꯅꯥ ꯃꯁꯤꯡ ꯍꯥꯞꯄꯒ ꯑꯗꯒꯤ ꯑꯩꯈꯣꯏꯒꯤ ꯃꯪꯒꯟ ꯎꯇꯤ ꯍꯥꯏꯗꯅ ꯑꯃꯒ ꯂꯩꯗꯅ ꯀꯔꯝꯕ ꯃꯈꯜꯒꯤ ꯎꯇꯤꯅꯣ ꯅꯪꯒꯤꯗꯨꯕꯣ
ꯃꯪꯒꯟ ꯎꯇꯤ ꯑꯣꯏꯗꯣꯏꯅꯦ ꯃꯪꯒꯟꯁꯨ ꯍꯥꯞꯄꯦ ꯃꯪꯒꯟꯗꯁꯨ ꯍꯋꯥꯏ ꯀꯥꯡꯇꯛꯅꯦ ꯑꯗꯨꯗꯨꯒ ꯍꯋꯥꯏ ꯃꯄꯨꯝꯗꯣ ꯑꯗꯨꯗꯨꯃꯒ ꯍꯥꯞꯄꯦ ꯑꯗꯨꯒ ꯎꯁꯣꯏꯗꯣ ꯑꯗꯨꯒ ꯍꯥꯞꯄꯦ ꯑꯗꯨꯝ ꯎꯇꯤ ꯃꯆꯨꯁꯦ ꯀꯩ ꯍꯥꯏ ꯑꯁꯪꯕꯗꯤ ꯅꯠꯇ꯭ꯔꯦ ꯌꯦꯡꯂꯣ ꯍꯥꯏꯗꯣꯏꯔꯥ ꯑꯗꯨ ꯑꯣꯏꯗꯣꯏꯅꯦ ꯑꯍꯪꯒ ꯐꯥꯟ ꯑꯣꯏꯗꯣꯏꯅꯦꯕ
ꯑꯣ ꯑꯗꯨꯗꯤ ꯑꯁ ꯎꯁꯣꯏ ꯎꯇꯤꯗꯨꯗꯤ ꯑꯩꯅ ꯈ꯭ꯋꯥꯏꯗꯒꯤꯩ ꯍꯦꯟꯅ ꯄꯥꯝꯕꯅꯤꯅ ꯇꯧꯔꯤꯁꯦ ꯍꯥꯏꯗꯤ ꯑꯩꯗꯤ ꯑꯁꯪꯕ ꯎꯇꯤꯅꯕꯨꯗꯤ ꯄꯥꯝꯕꯗꯤ ꯍꯦꯜꯂꯦꯕ ꯑꯗꯨꯕꯨ ꯑꯃꯨꯛ ꯑꯩꯈꯣꯏꯒꯤ ꯎꯁꯣꯏ ꯎꯇꯤꯁꯤꯗꯗꯤ ꯑꯃꯨꯛ ꯑꯉꯧꯕ ꯃꯆꯨꯒꯤꯁꯤꯅ ꯄꯛꯅꯕꯅꯤꯅ ꯍꯥꯏꯣꯏꯗꯤ ꯍꯪꯒꯄꯥꯟꯕꯨ ꯍꯥꯏꯔꯣ ꯑꯗꯨꯃꯥꯏꯅ ꯃꯪꯒꯟ ꯎꯇꯤꯗ ꯄꯛꯅꯕꯅꯤꯅ ꯑꯗꯨ ꯅꯪ ꯅꯪꯅ ꯊꯣꯡꯉꯤꯔꯣ ꯀꯃꯥꯏꯅ ꯇꯧꯔꯤꯒꯦ ꯅꯪꯅ ꯊꯣꯡꯕ ꯑꯣꯏꯔꯗꯤ ꯀꯃꯥꯏ ꯀꯃꯥꯏꯅ ꯊꯣꯡꯉꯤꯅꯣ ꯍꯥꯏꯐꯦꯠ ꯍꯥꯏꯔꯛꯑꯣꯅꯦ ꯑꯩꯈꯣꯏꯁꯨ ꯈꯪꯍꯧꯅꯕ
ꯑꯩꯅ ꯊꯣꯡꯕꯅꯦ ꯑꯣ ꯌꯥꯝ ꯍꯩꯅ ꯊꯣꯡꯕꯗꯤ ꯅꯠꯇꯦꯕꯀꯣ ꯑꯩ ꯑꯅꯤꯔꯛ ꯈꯛꯇꯪ ꯊꯣꯡꯅꯉꯥꯏꯔꯤꯕꯅ ꯁꯤꯒꯤꯅ ꯃꯃꯥꯡꯗ ꯑꯃꯨꯛ ꯊꯣꯡꯈꯤꯕꯗꯨꯗꯤ ꯐꯖꯅ ꯃꯆꯜ ꯁꯨꯗꯕꯒꯤ ꯌꯥꯝ ꯍꯥꯎꯕꯗꯨꯗꯤ ꯑꯣꯏꯈꯤꯗꯦꯕ ꯑꯗꯣ ꯑꯩ ꯏꯁꯥꯅ ꯊꯣꯡꯉꯅꯤꯅ ꯍꯥꯎꯋꯦ ꯍꯥꯏꯅ ꯍꯥꯏꯒꯕ ꯉ ꯁꯤꯒꯤꯗꯣ ꯊꯣꯡꯀꯥꯟꯗ ꯑꯩ ꯕꯕꯣꯛ ꯍꯣꯏꯗꯁꯨ ꯑꯗꯨꯝ ꯍꯪꯉꯦ ꯍꯥꯏꯗꯤ ꯑꯩꯅ ꯃꯌꯥꯝ ꯈꯪꯉꯒ ꯍꯩꯔꯒ ꯊꯣꯡꯕ ꯅꯠꯇꯃꯤꯅꯅꯦ ꯑꯩꯅ ꯈꯔ ꯊꯣꯡꯕꯗ ꯍꯥꯞꯈꯤꯕ ꯃꯆꯜꯈꯩꯗꯣ ꯑꯗꯨꯗꯤ ꯑꯗꯨꯝ ꯉꯁꯥꯏꯒꯤ ꯍꯋꯥꯏꯈꯩꯗꯣ ꯑꯣꯏ ꯍꯋꯥꯏ ꯍꯋꯥꯏ ꯃꯈꯜ ꯑꯅꯤꯗꯣ ꯍꯥꯞꯄꯦꯗꯅ ꯑꯗꯨꯗꯨꯒ ꯎꯁꯣꯏ ꯍꯥꯞꯆꯜꯂꯦ ꯑꯗꯨꯏ ꯃꯊꯛꯇ ꯏꯪ ꯑꯗꯨꯝ ꯏꯁꯤꯡ ꯏꯪꯉꯤꯀꯥꯟꯗꯨꯗ ꯍꯣꯔꯦꯟ ꯄꯥꯊꯔꯛꯇꯅꯝꯅꯦ ꯍꯥꯏꯔꯒ ꯊꯥꯎ ꯑꯍꯤꯡꯕꯗꯣ ꯑꯗꯨꯗꯣ ꯈꯔ ꯍꯩꯖꯤꯜꯂꯦ ꯑꯗꯨꯅ ꯃꯔꯣꯏ ꯅꯥꯀꯨꯞꯄꯤ ꯈꯔ ꯆꯥꯏꯁꯤꯜꯂꯦ ꯑꯗꯨꯒ ꯑꯗꯨꯝ ꯀꯥꯝꯈ꯭ꯔꯦ ꯑꯗꯣ ꯍꯋꯥꯏ ꯀꯩ ꯀꯥ ꯃꯨꯜꯂꯦ ꯍꯥꯏꯔꯀꯥꯟꯗ ꯍꯣꯔꯦꯟ ꯂꯣꯏꯔꯀꯥꯟꯗ ꯂꯣꯏꯔꯝꯗꯥꯏꯗꯣ ꯑꯗꯨꯗ ꯊꯥꯎ ꯑꯃꯨꯛ ꯁꯣꯛꯞ ꯇꯧꯔꯦꯕ ꯑꯗꯨꯃꯥꯏꯅ ꯊꯣꯡꯉꯦ
ꯑꯗꯨ ꯑꯩꯅ ꯇꯥꯕꯗꯗꯤ ꯑꯩꯈꯣꯏꯒꯤ ꯎꯠꯇꯤ ꯊꯣꯡꯕꯁꯤ ꯑꯩꯈꯣꯏꯒꯤ ꯁꯣꯗꯥꯁꯤꯁꯨ ꯌꯥꯝꯅ ꯃꯔꯨ ꯑꯣꯏ ꯍꯥꯏ ꯑꯗꯨ ꯁꯣꯗꯥꯁꯤꯁꯨ ꯑꯩꯈꯣꯏꯒꯤ ꯑꯃꯨꯛ ꯌꯥꯝꯅ ꯍꯦꯟꯖꯤꯟꯈꯤꯕ ꯑꯣꯏ ꯇꯥꯔꯒꯗꯤ ꯑꯃꯨꯛ ꯍꯥꯏꯗꯤ ꯑꯩꯈꯣꯏꯒꯤ ꯌꯥꯈꯠꯂꯒꯀꯣ ꯑꯗꯨꯃꯥꯏꯅ ꯁꯣꯗꯥ ꯌꯥꯝꯕꯁꯤꯁꯨ ꯑꯃꯨꯛ ꯑꯗꯨꯃꯥꯏꯅ ꯇꯧꯋꯤꯗꯅ ꯑꯗꯨ ꯁꯣꯗꯥꯁꯤꯗꯤ ꯀꯃꯥꯏꯅ ꯌꯦꯡꯉꯒ ꯍꯥꯞꯀꯅꯤ ꯅꯠꯇ꯭ꯔꯒ ꯁꯣꯗꯥ ꯍꯥꯞꯇ꯭ꯔꯗꯤ ꯎꯇꯤꯁꯤ ꯑꯣꯏꯗꯕ꯭ꯔꯥ ꯀꯃꯥꯏꯅ ꯇꯧꯋꯤ ꯑꯗꯨꯃꯒ ꯈꯤꯇ ꯍꯥꯏꯌꯣ
ꯁꯣꯗꯥ ꯍꯥꯞꯇ꯭ꯔꯗꯤ ꯍꯣꯏ ꯑꯩꯁꯨ ꯍꯥꯏꯕ ꯀꯥꯟ ꯆꯊꯍꯔꯦ ꯁꯣꯗꯥꯁꯦ ꯃꯔꯨꯅꯦꯕ ꯁꯣꯗꯥ ꯎ ꯎꯇꯤ ꯊꯣꯡ ꯀꯥꯟꯗ ꯁꯣꯗꯥ ꯍꯥꯞꯇ꯭ꯔꯗꯤ ꯑꯗꯨꯁꯨ ꯃꯍꯥꯎ ꯃꯍꯥꯎꯗꯣ ꯑꯝꯐꯧ ꯌꯥꯎꯗꯦꯕ ꯃꯃꯥꯡꯗ ꯑꯅꯤꯛ ꯃꯃꯥꯡꯒ ꯍꯟꯗꯛꯀ ꯊꯣꯡꯕꯅꯤꯗꯅ ꯑꯩꯁꯦ ꯃꯃꯥꯡ ꯊꯣꯡ ꯀꯥꯟꯗꯗꯤ ꯁꯣꯗꯥ ꯌꯥꯎꯗꯦꯕ ꯁꯣꯗꯥ ꯌꯥꯎꯗꯣꯏꯔꯤꯁꯤꯅ ꯀꯩꯒꯤꯅꯣ ꯍꯥꯏꯔꯀꯥꯟꯗ ꯑꯩꯈꯣꯏ ꯏꯅꯥꯎꯄꯥꯗꯅꯦ ꯂꯩꯔꯛꯑꯣ ꯅꯪꯅ ꯍꯜꯂꯛꯀꯥꯟꯗ ꯂꯩꯔꯛꯑꯣ ꯍꯥꯏꯅ ꯍꯥꯏꯈꯤꯕ ꯑꯗꯣ ꯃꯥꯗꯤ ꯒꯥꯔꯤꯗꯣ ꯌꯥꯈꯤꯗ꯭ꯔꯕ ꯑꯗꯨꯅ ꯍꯜꯂꯛꯄꯗꯨꯗꯁꯨ ꯍꯦꯡꯉꯃꯤꯅꯦ ꯑꯩ ꯎꯇꯤ ꯊꯣꯡꯕꯗꯣ ꯂꯣꯏꯈꯤꯕꯅ ꯍꯥꯜꯂꯦꯕ ꯑꯗꯨꯗꯨꯅ ꯃꯍꯥꯎꯗꯣ ꯍꯋꯥꯏ ꯆꯝꯅ ꯐꯨꯠꯂꯒ ꯊꯣꯡꯕꯒꯤ ꯇꯥꯏꯞꯇꯀꯣ ꯍꯥꯏꯗꯤ ꯑꯗꯨꯝ ꯊꯥꯎꯗꯤ ꯈꯔ ꯉꯈ꯭ꯔꯒꯅꯦ ꯑꯗꯨꯃꯥꯏꯅ ꯊꯣꯡꯉꯒ ꯂꯣꯏꯁꯤꯟꯈꯔꯦꯕ ꯃꯍꯥꯎ ꯐꯖꯅ ꯈꯪꯗꯕꯤꯗ ꯎꯠꯇꯤ ꯊꯣꯡꯕꯒꯤ ꯃꯅꯝꯒ ꯑꯗꯨꯁꯨ ꯅꯨꯡꯁꯤꯕ ꯈꯣꯠꯄ ꯗꯣ ꯑꯃꯐꯥꯎ ꯂꯩꯇ꯭ꯔꯦ ꯑ ꯁꯣꯗꯥꯁꯦ ꯑꯩ ꯍꯥꯞꯄꯗꯤ ꯍꯥꯞꯄꯒꯤ ꯆꯥꯡꯁꯦ ꯈꯪꯗ꯭ꯔꯤ ꯍꯥꯏꯗꯤ ꯈꯪꯗ꯭ꯔꯤ ꯍꯥꯏꯗꯤ ꯑꯩꯅ ꯌꯥꯝ ꯊꯣꯡꯕꯗꯣ ꯍꯩꯕ ꯑꯣꯏꯗ꯭ꯔꯤꯕꯅꯤꯅꯅꯦ ꯉꯁꯥꯏꯁꯨ ꯕꯕꯣꯛꯇ ꯑꯣꯏꯅ ꯇꯧꯔꯒ ꯆꯥꯡꯗꯣ ꯍꯥꯞꯍꯜꯂꯦ ꯃꯣꯏꯅ ꯌꯥꯝ ꯍꯥꯞꯄꯨꯅꯣ ꯈꯔ ꯈꯖꯤꯛꯇꯪ ꯑꯣꯏꯅ ꯍꯥꯞꯄꯑꯣ ꯌꯥꯝ ꯌꯥꯛꯑꯗꯤ ꯆꯥꯕꯗꯣ ꯍꯥꯎꯇꯦꯗꯅ ꯎꯇꯤ ꯍꯥꯏꯁꯤꯗꯤ ꯈꯔ ꯆꯝꯂꯞ ꯆꯥꯕꯅ ꯍꯥꯎꯋꯤꯗꯅ ꯑꯗꯨꯗꯨꯅ ꯊꯨꯝꯁꯨ ꯈꯈꯤꯇꯪ ꯊꯥꯛꯑꯦ ꯑꯗꯨꯗꯨꯒ ꯈꯔ ꯆꯝꯂꯞ ꯑꯣꯏꯅ ꯑꯗꯨꯃꯥꯏꯅ ꯊꯣꯡꯈ꯭ꯔꯦ ꯍꯥꯎꯋꯤ ꯃꯣꯏꯅꯗꯤ ꯑꯩꯗꯣ ꯍꯥꯏꯗꯤ ꯑꯩꯅꯗꯤ ꯄꯥꯈꯠꯄ ꯑꯍꯥꯟꯕ ꯊꯣꯡꯕ ꯑꯣꯏꯕꯅꯤꯅ ꯐꯖꯅ ꯈꯪꯗ꯭ꯔꯤꯕꯅꯤꯅ
ꯑꯗꯨꯗꯤ ꯑꯍꯟ ꯃꯈꯩꯅ ꯄꯥꯝꯅ ꯆꯥꯔꯝꯃꯗꯤ ꯍꯥꯎꯔꯝꯃꯅꯤꯗ ꯃꯣꯏꯗꯤ ꯍꯥꯏꯗꯤ ꯃꯍꯥꯎꯗꯣ ꯃꯣꯏꯗꯤ ꯆꯍꯤ ꯀꯌꯥ ꯀꯌꯥ ꯆꯥꯔꯒ ꯂꯥꯛꯑꯕꯅꯤꯅ ꯎꯇꯤꯒꯤ ꯃꯍꯥꯎꯗꯣ ꯃꯈꯟ ꯃꯈꯜ ꯐꯪꯗꯣꯏꯅꯤꯗꯅ ꯑꯗꯨ ꯅꯪꯅ ꯊꯣꯡꯕꯗꯣ ꯍꯥꯎꯔꯗꯤ ꯍꯥꯎꯔꯝꯃꯅꯤ ꯐꯖꯅ ꯍꯥꯏꯗꯤ ꯑꯗꯨꯅꯤ ꯑꯩꯅ ꯇꯥꯕꯗ ꯁꯣꯗꯥꯁꯤ ꯌꯥꯝꯅ ꯃꯔꯨ ꯑꯣꯏꯕ ꯑꯗꯨꯃꯥꯏꯅ ꯑꯣꯏ ꯍꯥꯏꯔꯒ ꯇꯥꯏꯑꯌꯦꯕꯀꯣ ꯑꯗꯨꯗ ꯁꯨꯝ ꯑꯩꯁꯨ ꯑꯩꯕꯨꯗꯤ ꯊꯣꯡꯗꯔꯤꯗ ꯑꯩꯈꯣꯏꯗꯤ ꯏꯃꯥ ꯍꯣꯏꯅ ꯌꯨꯝꯗ ꯑꯗꯨꯝ ꯊꯣꯡꯉꯒ ꯑꯇꯣꯞꯄ ꯃꯤꯅ ꯊꯣꯡꯉꯒ ꯑꯗꯨꯝ ꯆꯥꯕꯗꯨ ꯈꯛꯇꯅꯤꯗ ꯇꯧꯔꯤꯁꯦ ꯑꯗꯣ ꯍꯌꯦꯡ ꯅꯣꯡꯃꯗꯤ ꯑꯩꯁꯨ ꯇꯟꯖꯥ ꯆꯥꯕ ꯂꯥꯏꯑꯣꯛ ꯐꯕ ꯅꯨꯃꯤꯠ ꯑꯃꯗꯤ ꯅꯪꯒꯤ ꯎꯇꯤ ꯆꯥꯕꯗꯨ ꯅꯣꯡꯃ ꯂꯥꯛꯀꯦꯗꯅ ꯌꯥꯕ꯭ꯔꯣ ꯅꯠꯇ꯭ꯔꯒꯅ ꯅꯪꯅ ꯊꯣꯡꯕ ꯅꯨꯃꯤꯠꯇꯨꯗ ꯑꯃꯨꯛ ꯈꯔ ꯄꯤꯕꯤꯔꯛꯑꯣ ꯌꯥꯕ꯭ꯔꯣ
ꯌꯥꯏꯌꯦ ꯆꯥꯁꯦ ꯍꯟꯗꯛ ꯀꯥꯡꯗꯒꯨꯝꯕ ꯑꯗꯨꯝ ꯊꯦꯡꯅꯔꯗꯤꯀꯣ ꯆꯤꯆꯦꯒ ꯑꯗꯨꯃꯥꯏꯅ ꯆꯥꯁꯦ ꯑꯗꯣ ꯍꯣꯏ ꯃ ꯃꯌꯥꯝ ꯂꯩꯗꯅ ꯃꯇꯝ ꯃꯌꯥꯝꯁꯨ ꯂꯩꯗꯅ ꯊꯦꯡꯅꯕ ꯀꯥꯟꯗ ꯑꯣꯏꯔ ꯁꯤꯗ ꯂꯥꯛꯑꯀꯥꯟꯗ ꯑꯣꯏꯔꯁꯨ ꯍꯒꯒꯦ ꯆꯥꯁꯦ
ꯍꯣꯏ ꯑꯗꯨꯅꯤꯅꯦ ꯅꯪꯗꯤ ꯏꯟꯁꯥꯡꯁꯨ ꯃꯈꯟ ꯃꯈꯜ ꯊꯣꯡꯕ ꯑꯗꯨꯃꯥꯏꯅ ꯍꯥꯏꯔꯝꯗꯧꯕ ꯃꯥꯜꯂꯦ ꯍꯥꯏꯗꯤ ꯎꯇꯤ ꯊꯣꯡꯕ ꯍꯩꯕ ꯍꯥꯏꯔꯤꯁꯤ ꯏꯟꯁꯥꯡ ꯑꯇꯣꯞꯄ ꯃꯈꯩꯗꯤ ꯀꯩꯁꯨ ꯑꯣꯏꯗ꯭ꯔꯦꯕ ꯍꯥꯏꯗꯤ ꯎꯇꯤ ꯍꯣꯏ ꯊꯣꯡꯕ ꯈꯣꯠꯄ ꯍꯩꯕ ꯍꯥꯏꯕꯁꯤꯗꯤ ꯏꯟꯖꯥꯡ ꯑꯆꯧꯕ ꯊꯣꯡꯕ ꯍꯩꯕ ꯑꯗꯨꯃꯥꯏꯅ ꯑꯣꯏꯔꯤꯕꯅꯤ ꯇꯧꯔꯤꯁꯦ ꯑꯗꯣ ꯉꯁꯥꯏ ꯅꯪ ꯃꯥꯄꯟꯈꯤꯕꯗꯣ ꯎꯁꯣꯏꯒꯤ ꯃꯇꯥꯡ ꯑꯃꯒ ꯎꯁꯣꯏꯁꯤꯗꯤ ꯑꯩꯈꯣꯏꯒꯤ ꯑꯗꯨꯝ ꯎꯁꯣꯏꯁꯤꯦ ꯍꯧꯖꯤꯛ ꯑꯩꯈꯣꯏꯅ ꯀꯩꯅꯣ ꯇꯧꯔꯦ ꯈꯜꯂꯁꯦ ꯁꯣꯏꯔꯦ ꯈꯜꯂꯁꯦꯕꯀꯣ ꯎꯁꯣꯏꯁꯤꯗꯤ ꯑꯗꯣ ꯑꯗꯨꯝ ꯁꯣꯏꯔꯒ ꯍꯧꯖꯤꯛ ꯈꯨꯗꯛꯇ ꯆꯥꯕ꯭ꯔꯥ ꯌꯥꯔꯕ꯭ꯔꯥ ꯅꯠꯇ꯭ꯔꯒꯅ ꯎꯁꯣꯏ ꯆꯥꯕꯁꯤꯗꯤ ꯑꯃꯨꯛ ꯀꯃꯥꯏ ꯀꯃꯥꯏꯅ ꯇꯧꯋꯤ ꯁꯤꯒꯤ ꯃꯇꯥꯡꯗ ꯈꯔ ꯑꯝꯇ ꯍꯥꯏꯕꯤꯔꯛꯑꯣ
ꯑꯗꯣ ꯑꯩ ꯐꯖꯅ ꯑꯗꯨꯏ ꯃꯇꯥꯡꯗꯗꯤ ꯈꯪꯕꯗꯤ ꯑꯣꯏꯗꯦꯕ ꯑꯗꯣ ꯑꯍꯟꯉꯩꯅ ꯇꯧꯅꯔꯝꯃꯤꯁꯦ ꯍꯌꯦꯡꯒꯨꯝꯕ ꯎꯠꯇꯤ ꯊꯣꯡꯅꯤ ꯍꯥꯏꯔꯕ ꯑꯣꯏꯔꯣ ꯑꯗꯒꯤ ꯀꯥꯡꯁꯨꯕꯅ ꯂꯩꯇ꯭ꯔꯥ ꯑꯗꯨꯒꯨꯝꯕ ꯇꯧꯅꯤ ꯍꯥꯏꯕ ꯑꯣꯏꯔꯣ ꯑꯗꯨ ꯑꯣꯏꯔꯗꯤ ꯎꯁꯣꯏꯁꯦ ꯁꯣꯏꯗꯣꯛꯑꯒ ꯑꯗꯨꯝ ꯄꯨꯡ ꯑꯃ ꯄꯨꯡꯈꯥꯏ ꯑꯃ ꯑꯗꯨꯝ ꯇꯤꯡꯉꯒꯗꯤ ꯊꯝꯅꯩ ꯑꯗꯨ ꯇꯤꯡꯉꯤꯕꯒꯤ ꯃꯔꯝꯗꯨꯗꯤ ꯀꯩꯒꯤꯅꯣꯗꯤ ꯈꯪꯗꯦꯕꯀꯣ ꯑꯗ ꯑꯗꯨꯝ ꯅꯣꯡꯉꯥꯜꯂꯒ ꯑꯗꯨꯕꯨꯗꯤ ꯅꯨꯃꯤꯗꯥꯡꯒꯨꯝꯕ ꯁꯣꯏꯗꯣꯛꯑꯃꯒ ꯅꯨꯃꯤꯗꯥꯡ ꯑꯌꯨꯛ ꯅꯣꯡꯉꯥꯜꯂꯒ ꯊꯣꯡꯉꯒꯗꯤ ꯑꯌꯥꯝꯕ ꯆꯥꯅꯩꯗꯅ ꯎꯇꯤꯒꯨꯝꯕꯁꯦ ꯑꯗꯨꯒꯤ ꯃꯔꯝꯗꯨꯗꯤ ꯀꯃꯥꯏ ꯀꯩꯗꯧꯕꯒꯤꯅꯣ ꯑꯗꯨꯃꯥꯏꯅ ꯇꯤꯡꯉꯝꯃꯤꯗꯣ ꯍꯥꯏꯕꯗꯨꯗꯤ ꯈꯪꯗꯦ ꯑꯩꯅ ꯁꯨꯝ ꯈꯟꯕꯗ ꯍꯥꯏꯗꯤ ꯃꯉꯣꯟꯗ ꯊꯣꯠꯇꯣꯛꯅꯕꯒꯨꯝꯕ ꯂꯩ ꯭ꯔꯥ ꯑꯗꯨꯒꯨꯝꯕ ꯑꯣꯏꯔꯝꯕ꯭ꯔꯥꯗꯤ ꯈꯪꯗꯦ ꯑꯩ ꯑꯩꯈꯣꯏ ꯄꯨꯄꯨꯗ ꯍꯪꯉꯤꯒꯦ ꯐꯖꯅ ꯑꯗꯨꯒ ꯃꯔꯝꯗꯣ ꯐꯖꯅ ꯍꯥꯏꯒꯦ
ꯍꯣꯏ ꯑꯗꯨꯒꯤ ꯃꯇꯥꯡꯗꯣ ꯃꯔꯝꯗ ꯈꯪꯃꯤꯟꯅꯁꯦ ꯍꯥꯏꯗꯤ ꯑꯇꯣꯞꯄ ꯏꯟꯁꯥꯡꯁꯤꯗꯤ ꯍꯥꯏꯗꯤ ꯃꯥꯁꯤ ꯀꯩꯁꯨ ꯑꯩꯈꯣꯏꯒꯤ ꯄꯥꯡꯊꯣꯛꯄꯒꯤ ꯗꯔꯀꯥꯔ ꯑꯣꯏꯕꯁꯨ ꯌꯥꯝꯅ ꯑꯣꯏꯕꯗꯤ ꯅꯠꯇꯦꯅ ꯍꯣꯏ ꯃꯁꯥꯁ ꯃꯥꯁꯤ ꯀꯟꯕꯨꯗꯤꯉꯦ ꯀꯜꯂꯤ ꯍꯥꯏꯗꯤ ꯃꯥꯗꯤ ꯋꯥ ꯑꯃ ꯍꯥꯏꯕꯗꯨꯣ ꯑꯣꯏꯔꯛꯀꯗꯣꯔꯤꯕꯅꯤꯅ ꯑꯗꯨ ꯃꯥꯅ ꯑꯩꯈꯣꯏꯅ ꯅꯧꯔꯤꯉꯩ ꯃꯇꯝꯗ ꯆꯥꯕꯗꯁꯨ ꯃꯥꯁꯤꯦ ꯑꯍꯤꯡ ꯑꯃꯒꯨꯝꯕ ꯑꯗꯨꯃꯥꯏꯅ ꯇꯤꯡꯉꯒ ꯑꯩꯈꯣꯏ ꯏꯃꯥ ꯍꯣꯏꯅ ꯇꯧꯕꯗꯁꯨ ꯑꯗꯨꯃꯥꯏꯅ ꯇꯧꯋꯦꯕ ꯇꯧꯔꯤꯁꯦ ꯑꯗꯣ ꯃꯥꯁꯤ ꯇꯤꯡꯗ ꯇꯥꯔꯒꯗꯤ ꯃꯍꯥꯎꯁꯨ ꯋꯥꯠꯄꯒꯤꯔ ꯊꯣꯇꯣꯛꯅꯕ ꯈꯛꯇꯪ ꯑꯣꯏꯔꯤꯕ ꯅꯠꯇ꯭ꯔꯒ ꯀꯔꯤꯒꯨꯝꯕ ꯇꯤꯡꯗꯅ ꯆꯥꯕ ꯑꯣꯏ ꯇꯥꯔꯒꯗꯤ ꯃꯥꯁꯤ ꯑꯁꯤ ꯍꯨ ꯑꯣꯣꯜꯂꯦꯒꯁꯨ ꯑꯗꯨꯃꯥꯏꯅ ꯍꯥꯏꯅꯔꯤꯕ꯭ꯔꯥ ꯍꯥꯏꯕꯒꯤ ꯃꯥꯒꯤ ꯃꯔꯝ ꯑꯃꯗꯤ ꯂꯩꯔꯝꯅꯤꯗ ꯑꯗꯨꯗ ꯁꯨꯝ ꯅꯪꯁꯨ ꯈꯪꯉꯗꯤ ꯍꯥꯏꯔꯒ ꯑꯗꯨꯃꯥꯏꯅ ꯍꯪꯕꯅꯤꯗ ꯇꯧꯔꯤꯁꯦ ꯑꯗꯨꯗꯤ ꯏꯟꯁꯥꯡꯁꯤ ꯃꯈꯟ ꯃꯈꯜ ꯑꯍꯥꯎꯕꯅꯦꯅ ꯇꯧꯔꯤꯁꯤꯦ ꯍꯧꯖꯤꯛꯇꯤ ꯅꯣꯡꯁꯤꯡ ꯆꯨꯕ ꯃꯇꯝꯅꯤꯅ ꯑꯃꯨꯛ ꯁꯣꯏꯁꯤꯁꯨ ꯑꯃꯨꯛ ꯄꯥꯟꯕ ꯈꯣꯠꯄ ꯍꯥꯏꯕꯗꯨꯁꯨ ꯑꯣꯏꯔꯦ ꯇꯧꯔꯤꯁꯦ ꯑꯗꯣ ꯅꯪꯗꯤ ꯀꯔꯤ ꯑꯦꯟꯖꯥꯡꯅ ꯏꯍꯥꯎ ꯍꯥꯎꯒꯦ ꯀꯔꯤ ꯏꯟꯁꯥꯡꯅ ꯏꯄꯥꯝ ꯄꯥꯝꯒꯦ
ꯄꯥꯝꯕ ꯍꯥꯏꯕ ꯑꯃ ꯂꯩꯇ꯭ꯔꯒ ꯑꯗꯨꯝ ꯑꯩꯅ ꯆꯥꯅꯤꯡꯉꯤꯕ ꯍꯥꯏꯗꯤ ꯆꯥꯅꯤꯡꯉꯤꯕ ꯃꯇꯝꯗꯨꯗ ꯆꯥꯅꯤꯡꯕ ꯏꯟꯖꯥꯡꯗꯣ ꯄꯨꯁꯜꯂꯛꯑꯗꯤ ꯑꯗꯨꯝ ꯑꯗꯨꯅ ꯑꯄꯥꯝꯕ ꯑꯣꯏꯔꯦꯗꯅ ꯁꯤꯃꯅ ꯈ꯭ꯋꯥꯏꯗꯗꯒꯤ ꯄꯥꯝꯃꯤꯒ ꯍꯥꯏꯕꯗꯨꯗꯤ ꯑꯩ ꯂꯩꯁꯦ ꯆꯤꯆꯦꯒꯤ ꯂꯩꯕ꯭ꯔꯣ
ꯑꯩꯁꯨ ꯊꯣꯏꯗꯣꯛꯄꯗꯤ ꯀꯥ ꯍꯦꯟꯅ ꯑꯗꯨꯝꯕꯗꯤ ꯂꯩꯇꯦꯗ ꯍꯥꯏꯗꯤ ꯑꯩꯈꯣꯏꯗꯤ ꯄꯨꯟꯊꯜꯂꯗꯤ ꯑꯗꯨꯝ ꯌꯥꯔꯦꯕꯀꯣ ꯍꯥꯏꯗꯤ ꯃꯤ ꯈꯔꯗꯤ ꯁꯤ ꯍꯩꯅꯩ ꯍꯩꯅꯗꯦ ꯑꯗꯒꯤ ꯑꯩꯗꯤ ꯑꯗꯨ ꯆꯥꯕ ꯌꯥꯏ ꯌꯥꯗꯦꯒꯨꯝꯕ ꯍꯥꯏꯕ ꯃꯤꯁꯨ ꯌꯥꯝꯅ ꯂꯩꯗꯅ ꯃꯤꯁꯤ ꯃꯈꯟ ꯃꯈꯜꯁꯤ ꯇꯣꯉꯥꯟꯕꯅꯤꯅ ꯑꯗꯣ ꯑꯩꯒꯤ ꯑꯣꯏꯅꯁꯨ ꯊꯣꯏꯗꯣꯛꯄ ꯑꯗꯨꯝꯕ ꯂꯩꯇꯦ ꯍꯥꯏꯗꯤ ꯈꯔ ꯃꯄꯥꯟꯗ ꯅꯨꯡꯁꯥꯗ ꯀꯔꯤꯗ ꯆꯠꯂꯨꯕ ꯒꯥꯔꯤ ꯇꯣꯡꯉꯨꯕ ꯅꯨꯃꯤꯠ ꯑꯣꯏꯔꯒꯅ ꯏꯔꯣꯝꯕ ꯆꯥꯔꯒꯅ ꯑꯗꯨꯃꯥꯏꯅ ꯈꯔ ꯍꯥꯎꯋꯦ ꯑꯗꯒꯤ ꯉꯁꯤꯗꯤ ꯅꯣꯡ ꯆꯨꯔꯦ ꯅꯣꯡꯪ ꯏꯪꯉꯦ ꯍꯥꯏꯔꯒꯅ ꯑꯩꯈꯣꯏꯒꯤ ꯊꯥꯎ ꯊꯥꯎ ꯏꯟꯖꯥꯡ ꯁꯥ ꯌꯦꯟ ꯆꯥꯔꯒꯅ ꯍꯥꯎꯋ ꯑꯗꯨꯃꯥꯏ ꯑꯗꯨꯒꯨꯝꯕ ꯈꯛꯇꯅꯤ ꯑꯗꯤ ꯑꯩꯁꯨ ꯊꯣꯏꯗꯣꯛꯄ ꯂꯩꯇꯦ ꯇꯧꯔꯤꯁꯦ ꯑꯇꯣꯞꯄ ꯏꯟꯁꯥꯡ ꯃꯈꯩ ꯑꯩꯈꯣꯏꯒꯤ ꯊꯔꯣꯏꯒꯨꯝꯕꯒ ꯍꯥꯏꯗꯨꯗꯤ ꯊꯔꯣꯏꯗꯤ ꯊꯣꯡꯉꯕ꯭ꯔꯣ ꯅꯪꯗꯤ ꯀꯃꯥꯏꯅ ꯇꯧꯒꯦ
ꯊꯔꯣꯏꯁꯤꯁꯨ ꯊꯣꯡꯉꯦ ꯑꯗꯣ ꯑꯩꯅ ꯄꯥꯝꯗꯕ ꯏꯟꯖꯥꯡꯈꯩꯁꯦ ꯍꯥꯏꯗꯤ ꯌꯥꯝ ꯍꯦꯟꯅ ꯄꯥꯝꯃꯨꯗꯕ ꯏꯟꯖꯥꯡꯈꯩꯁꯦ ꯑꯁꯤꯁꯦ ꯑꯩꯅ ꯊꯣꯡꯅꯤꯡꯗꯕꯗꯣ ꯍꯩꯅꯤꯡꯗꯕꯗꯣ ꯑꯗꯨ ꯑꯣꯏꯌꯦꯕ ꯑꯗꯣ ꯆꯒꯦꯝ ꯄꯣꯝꯕꯗ ꯂꯩꯗꯅ ꯆꯒꯦꯝ ꯄꯣꯝꯕꯁꯤꯗꯤ ꯑꯗꯨꯝ ꯄꯥꯝꯗꯤ ꯄꯥꯝꯃꯦꯕ ꯑꯗꯣ ꯃꯌꯥꯝ ꯑꯣꯏꯕꯗꯨꯒꯤ ꯑꯩꯅ ꯌꯥꯝꯃꯟꯕꯒꯤ ꯇꯟꯕꯩꯔꯥ ꯈꯪꯗꯦ ꯑꯩ ꯌꯐꯧꯗꯤ ꯊꯣꯡꯗ꯭ꯔꯤꯕꯕꯀꯣ ꯁꯔꯛ ꯌꯄꯣꯝꯕ ꯑꯩꯅ ꯊꯣꯡꯕ ꯍꯩꯔꯝꯗꯕꯁꯦ ꯉꯥꯒ ꯆꯒꯦꯝ ꯐꯣꯝꯕꯒ ꯑꯗꯨꯒ ꯎꯠꯇꯤꯒꯅꯦꯕ ꯑꯗꯨꯣ ꯉꯥ ꯍꯩꯒꯦ ꯎꯠꯇꯤ ꯍꯩꯒꯦ ꯆꯒꯦꯝ ꯐꯣꯝꯕ ꯈꯛꯇꯗꯤ ꯉꯥꯏꯁꯜꯂꯛꯑꯦꯕ ꯊꯔꯣꯏ ꯊꯣꯡꯕꯁꯤꯁꯨ ꯁꯨ ꯑꯗꯨꯝ ꯊꯣꯡꯉꯦ ꯃꯃꯥꯅ ꯇꯥꯛꯑꯒ ꯑꯍꯥꯟꯕꯗꯩꯗꯤ ꯊꯣꯡꯉꯦꯕ ꯑꯗꯨꯗꯗꯤ ꯌꯥꯝ ꯍꯥꯎꯈꯤ ꯑꯗꯩꯗꯤ ꯑꯅꯤꯔꯛ ꯁꯨꯕꯩꯗꯨꯗꯩꯗꯤ ꯑꯩꯅ ꯊꯣꯡꯅꯤꯡꯗꯅ ꯊꯣꯡꯈꯤꯕꯩꯔꯥ ꯈꯪꯗꯤ ꯌꯥꯝ ꯍꯥꯎꯈꯤꯗ꯭ꯔꯦ ꯑꯗꯨ ꯊꯔꯣꯏꯁꯤꯁꯨ ꯄꯥꯛ ꯄꯥꯝꯕꯗꯤ ꯑꯣꯏꯔꯦ ꯊꯔꯣꯏꯁꯦ ꯑꯩꯅ ꯌꯥꯝ ꯄꯥꯝꯅ ꯆꯥꯕꯗꯤ ꯑꯃ ꯑꯃ ꯐꯨꯠꯇꯣꯛꯑꯒ ꯈꯣꯊꯣꯛꯑꯒ ꯕꯣꯔꯥꯒꯨꯝꯕ ꯍꯧꯕ ꯑꯗꯩꯗꯤ ꯁꯤꯡꯖꯨ ꯇꯧꯕ ꯂꯩꯗꯅ ꯑꯗꯨꯗꯨꯒ ꯑꯃꯅ ꯀꯥꯡꯍꯧ ꯉꯧꯔꯒ ꯑꯗꯨ ꯑꯣꯏꯔꯗꯤ ꯆꯥꯏꯌꯦ ꯑꯗꯨ ꯊꯔꯣꯏꯁꯦ ꯌꯥꯝ ꯍꯦꯟꯅ ꯊꯣꯡꯉꯒꯗꯤ ꯄꯥꯝꯕꯤꯗꯨꯗꯤ ꯑꯣꯏꯗ꯭ꯔꯦ ꯆꯤꯆꯦꯗꯤ ꯄꯥꯝꯃꯝꯗꯣꯏ ꯃꯥꯜꯂꯦ ꯊꯔꯣꯏꯁꯦ ꯊꯔꯣꯏ ꯃꯇꯥꯡ ꯍꯥꯏꯔꯛꯄꯁꯤꯗ
ꯑꯄꯥꯝꯕꯩꯅꯤꯅꯦ ꯁꯨꯝ ꯏꯟꯖꯥꯡ ꯃꯌꯥꯝꯁꯦ ꯍꯥꯏꯔꯛꯄꯗ ꯊꯔꯣꯏꯁꯦ ꯍꯦꯛꯇ ꯅꯥꯟꯊꯍꯧꯕꯁꯤ ꯅꯨꯡꯉꯥꯏꯇꯕ ꯇꯧꯔꯤꯁꯦ ꯑꯩꯗꯤ ꯊꯔꯣꯏꯁꯤ ꯌꯥꯝꯅ ꯄꯥꯝꯃꯦ ꯑꯩꯗꯤ ꯊꯔꯣꯏꯁꯦ ꯑꯩꯈꯣꯏꯒꯤ ꯃꯨꯇꯨꯕꯤꯒ ꯍꯥꯞꯄꯒ ꯑꯩꯈꯣꯏꯒꯤ ꯐꯖꯅ ꯊꯣꯡꯕꯁꯤ ꯑꯩꯈꯣꯏꯒꯤ ꯄꯨꯂꯩ ꯄꯨꯂꯩ ꯃꯔꯨꯒ ꯍꯥꯞꯄꯒ ꯊꯣꯡꯕꯁꯦ ꯑꯩꯗꯤ ꯌꯥꯝ ꯍꯥꯎꯖꯩꯑꯕꯀꯣ ꯍꯥꯏꯗꯤ ꯃꯥꯗꯤ ꯃꯍꯤꯁꯨ ꯍꯥꯎꯋꯦ ꯑꯗꯒꯤ ꯑꯩꯈꯣꯏꯒꯤ ꯃꯁꯥꯁꯤꯁꯨ ꯑꯩꯗꯤ ꯍꯥꯎꯋꯦꯕ ꯑꯗꯒꯤ ꯑꯩꯈꯣꯏꯒꯤ ꯊꯔꯣꯏ ꯊꯣꯡꯕꯗꯒ ꯊꯕꯤ ꯑꯃ ꯈꯥꯏꯔꯒ ꯑꯗꯨꯃꯥꯏꯅ ꯆꯥꯕꯁꯤꯦ ꯌꯥꯝꯅ ꯄꯥꯝꯃꯤ ꯑꯗꯨꯅꯅꯦ ꯑꯩꯅ ꯁꯨꯝ ꯊꯔꯣꯏꯁ ꯍꯪꯉꯛꯏꯁꯦ ꯑꯗꯣ ꯑꯩꯈꯣꯏꯃꯥꯗ ꯑꯩꯅ ꯇꯣꯏꯅ ꯇꯣꯏꯅ ꯊꯔꯣꯏꯁꯤ ꯊꯣꯡꯉꯨ ꯈꯣꯠꯂꯨ ꯑꯗꯨꯝꯕ ꯍꯥꯏ ꯃꯇꯝꯗ ꯑꯩꯈꯣꯏ ꯊꯔꯣꯏ ꯆꯥꯕꯕꯁꯤꯦ ꯂꯣꯛ ꯊꯨꯡꯉꯦꯅ ꯍꯥꯏꯌꯦ ꯃꯥꯁꯦ ꯑꯩꯈꯣꯏꯒꯤ ꯂꯩꯅꯨꯡꯗ ꯂꯩꯕꯥꯛ ꯃꯈꯥꯗ ꯂꯩꯕꯅꯤꯅ ꯑꯗꯨꯒꯤ ꯑꯩꯈꯣꯏ ꯃꯥꯅꯗꯤ ꯀꯥ ꯍꯦꯟꯅꯗꯤ ꯄꯤꯖꯗꯕ ꯑꯗꯨꯏꯁꯨ ꯍꯩꯖꯤꯟꯕ ꯍꯥꯏꯁꯤꯦ ꯄꯨꯜꯂꯞ ꯄꯨꯜꯂꯞꯗꯤ ꯐꯩ ꯍꯩꯖꯤꯟꯕꯒꯤ ꯀꯥꯟꯅꯕ ꯍꯥꯏꯕ ꯍꯥꯏꯗꯤ ꯃꯥꯡꯖꯕ ꯍꯥꯏꯕꯗꯨꯣ ꯂꯩꯇꯕꯅꯤꯅ ꯅꯪꯁꯨ ꯊꯔꯣꯏꯗꯨꯁꯨ ꯑꯗꯨꯝ ꯊꯣꯡꯕ ꯍꯩꯖꯤꯜꯂꯣ ꯅꯣꯡ ꯐꯥꯗꯣꯛꯁꯨ ꯑꯗꯨꯝ ꯀꯥꯟꯅꯔꯛꯄ ꯌꯥꯏꯗꯅꯀꯣ ꯑꯣ ꯇꯥꯕ꯭ꯔꯣ
ꯑ ꯇꯥꯏꯌꯦꯁꯦ
ꯑꯣ ꯑꯗꯨꯗꯤ ꯐꯔꯦꯅꯦ ꯅꯪꯁꯨ ꯀꯩꯅꯣ ꯇꯧꯔꯣ ꯑꯗꯨꯗꯤ ꯍꯣꯔꯦꯟ ꯅꯨꯃꯤꯗꯥꯡꯗꯤ ꯀꯔꯤ ꯌꯦꯟꯁꯥꯡ ꯊꯣꯡꯗꯣꯔꯤꯕ
ꯅꯨꯃꯤꯗꯥꯡꯒꯤ ꯏꯟꯁꯥꯡꯁꯦ ꯈꯪꯗ꯭ꯔꯤ ꯍꯧꯖꯤꯛꯀꯥꯟꯁꯦ ꯑꯩꯁꯦ ꯏꯟꯁꯥꯡ ꯃꯊꯦꯜ ꯑꯃꯅꯅꯦ ꯑꯃꯅ ꯊꯣꯡꯕ ꯂꯣꯏꯗꯕꯤꯀꯣ ꯑ ꯑꯃꯁꯦ ꯊꯣꯡ ꯂꯣꯏꯔꯦꯅ ꯈꯜꯂꯁꯦꯕ ꯑꯗꯨ ꯑꯣꯏꯔꯗꯤ ꯃꯊꯦꯜ ꯑꯃꯃꯨꯛ ꯑꯃꯃꯨꯛ ꯑꯗꯨꯝ ꯍꯥꯞꯆꯤꯜꯂꯛꯄꯤꯗꯣ ꯍꯥꯞꯆꯤꯜꯂꯤꯂꯤꯁꯤꯅ ꯑꯩꯈꯣꯏꯕꯨ ꯎꯄꯨꯁꯦ ꯁꯤꯁꯤꯅ ꯃꯥꯒꯤ ꯃꯊꯦꯜ ꯌꯥꯝ ꯌꯥꯝ ꯌꯥꯝ ꯄꯥꯝꯃꯦꯕꯀꯣ ꯑꯗꯣ ꯑꯩꯗꯤ ꯑꯃ ꯊꯣꯡꯈ꯭ꯔꯗꯤ ꯑꯗꯨꯗꯨꯅ ꯑꯣꯛꯑꯦ ꯍꯥꯏꯕ ꯀꯥꯡꯒꯗꯨꯅꯦ ꯍꯥꯏꯗꯤ ꯃꯈꯥ ꯇꯥꯅ ꯊꯣꯡꯍꯜꯂꯅꯨ ꯍꯥꯏꯗꯤ ꯆꯝꯊꯣꯡꯇꯕꯨ ꯊꯣꯡꯉ ꯆꯝꯊꯣꯡ ꯈꯛꯇꯪ ꯑꯗꯨꯃꯥꯏꯅ ꯊꯣꯡꯕꯅꯦꯕ ꯑꯗꯣ ꯎꯄꯨꯅ ꯑꯃ ꯊꯣꯡꯉ ꯑꯃꯁꯨ ꯑꯃꯨꯛ ꯊꯣꯡꯉ ꯍꯥꯏ ꯑꯃꯁꯨ ꯑꯃꯨꯛ ꯊꯣꯡꯉ ꯍꯥꯏ ꯃꯥꯏ ꯑꯄꯥꯝꯕꯗꯧ ꯂꯩꯔꯦ
ꯑꯗꯨ ꯑꯍꯟꯁꯤꯡꯁꯤ ꯃꯣꯏꯁꯨ ꯑꯍꯟ ꯑꯣꯏꯁꯤꯜꯂꯛꯑꯕꯅꯤꯅ ꯆꯥꯅꯤꯡꯕ ꯆꯥꯅꯤꯡꯗꯕ ꯍꯥꯏꯕꯗꯨ ꯂꯩꯕꯒꯤꯁꯨ ꯑꯣꯏꯔꯝꯕ ꯌꯥꯏ ꯑꯗꯨꯗꯣ ꯑꯍꯟ ꯃꯈꯩꯒꯤ ꯄꯨꯛꯅꯤꯡꯁꯨ ꯑꯗꯨꯃꯥꯏꯅ ꯄꯦꯟꯅꯕꯁꯨ ꯈꯔ ꯇꯧꯕꯤꯌꯨ ꯑꯗꯨꯃꯥꯏꯅ ꯍꯣꯏ ꯐꯔꯦ ꯑꯗꯨꯗꯤ ꯅꯪꯁꯨ ꯅꯪꯅꯊꯧ ꯇꯧꯖꯔꯨꯔꯣꯀꯣ ꯑꯗꯨꯗꯤ ꯐꯣꯟꯁꯤ ꯊꯝꯃꯒꯦꯀꯣ
ꯍꯣꯏꯔ